ꯍꯜꯂꯣ
ꯇꯥꯔꯕꯣ
ꯇꯥꯏ ꯍꯣꯏ ꯀꯩꯗꯧꯔꯤꯒꯦ
ꯑꯩꯕꯨꯗꯤ ꯏꯔꯨꯖꯕ ꯂꯣꯏꯕꯒꯤ ꯂꯩꯔꯤꯗ
ꯏꯔꯨꯖꯕꯒꯤ ꯅꯩꯔꯤꯌꯦ
ꯐꯤ ꯁꯨꯗꯣꯛꯑꯦ ꯑꯗꯨꯒ
ꯑꫭ
ꯀꯣꯛ ꯑꯃꯨꯛ ꯇꯨꯝꯊꯣꯛꯑꯦ ꯀꯣꯛ ꯇꯨꯝꯕ ꯂꯣꯏꯔꯒ ꯍꯦ ꯀꯥꯟꯅ ꯄꯣꯟꯇꯦ ꯐꯤꯔꯣꯜ ꯂꯣꯏ ꯆꯣꯠꯂꯦꯅ ꯑꯩ ꯏꯔꯨ ꯑꯃꯨꯛ ꯂꯨ ꯊꯣꯛꯑꯦ ꯑꯗꯨꯃꯥꯏꯟ ꯂꯩꯔꯦ ꯂꯣꯏꯔꯦ ꯑꯗꯨꯒ ꯂꯣꯏꯔꯦ ꯂꯣꯏꯔꯒ ꯂꯩꯔꯝꯃꯦ
ꯐꯔꯦ ꯐꯔꯦ ꯅꯍ ꯅꯅꯥꯎꯄꯤꯗꯤ ꯀꯥꯏ ꯆꯠꯈ꯭ꯔꯦ ꯃꯥꯗꯤ ꯂꯩꯕ꯭ꯔꯥ
ꯂꯩ
ꯑꯣꯀꯦ ꯑꯣꯀꯦ
ꯑꯩꯩꯅ ꯃꯆꯤꯟ ꯃꯦꯟꯖꯤꯟꯂ ꯊꯝꯒ꯭ꯔꯦ ꯋꯥ ꯉꯥꯡꯉꯛꯇꯅꯕ ꯍꯥꯏꯗꯨꯅ ꯀꯤꯟꯅ ꯊꯤꯟꯖꯟꯕꯤ ꯐꯨꯖꯟꯕꯤ ꯇꯧꯁꯂꯒ ꯉꯛꯊꯤꯒ ꯆꯞꯈ꯭ꯔꯕꯅꯦ ꯑꯩꯅ
ꯕꯦꯕꯤ
ꯀꯔꯤ
ꯅꯨꯡꯁꯤꯕꯤ
ꯏꯁ ꯀꯔꯤꯅꯣ ꯇꯧꯈꯠꯂꯛꯏꯁꯤꯅ
ꯑꯣ ꯅꯨꯡꯁꯤꯕꯤ
ꯀꯔꯤ ꯍꯥꯏꯒꯦ
ꯅꯨꯡꯁꯤꯕꯤ
ꯍꯣ ꯀꯔꯤ ꯍꯥꯏꯒꯦ
ꯅꯨꯡꯁꯤꯕꯤ
ꯑꯩꯗꯤ ꯌꯥꯝ ꯄꯨꯅꯤꯡꯒꯠꯂꯛꯑꯅꯤ ꯑꯩꯅ
ꯎꯝ ꯑꯩꯅ ꯀꯧꯔꯤꯁꯦ ꯈꯨꯝꯗ꯭ꯔꯒ ꯅꯪꯗꯤ ꯑꯗꯨꯒꯤ ꯑꯣꯏꯗ ꯅꯨꯡꯁꯤꯕꯤ
ꯍꯥꯎ
ꯑꯗꯨꯅꯦꯕ ꯍꯨꯝ ꯍꯨꯝ ꯅꯨꯡꯁꯤꯖꯕꯅ
ꯀꯩ ꯃꯊꯦꯜ ꯆꯥꯕꯤꯒꯦ
ꯑꯩꯔꯣ ꯑꯩꯗꯤ ꯎꯠꯇꯤ ꯆꯥꯏ ꯎꯇꯤ ꯑꯩ ꯅꯪꯒꯤ ꯀꯛꯆꯤꯡ ꯕꯣꯔꯥ ꯍꯥꯎꯔꯦ ꯅꯪ ꯀꯛꯆꯤꯡ ꯕꯣꯔꯥꯗꯣ ꯊꯤꯜꯂꯛꯀꯦ
ꯍꯌꯦꯡ ꯑꯣꯏꯅ ꯂꯧꯔꯒꯦ ꯍꯌꯦꯡ ꯊꯦꯡꯅꯗꯧ ꯂꯩꯁꯤꯗꯤ ꯀꯔꯤꯅꯣ ꯉꯥꯎꯔꯕꯣ ꯅꯪꯕꯣ
ꯉꯁꯤ ꯑꯗꯨꯝ ꯆꯥꯊꯣꯛꯑꯣ ꯍꯌꯦꯡ ꯑꯣꯏꯔꯗꯤ ꯍꯥꯎꯔꯣꯏ ꯌꯥꯝ ꯍꯥꯎꯋꯦꯕ ꯑꯗꯨꯏꯅꯦꯕ ꯍꯥꯎꯔꯤꯉꯩꯗ ꯄꯤꯖꯅꯤꯡꯉꯦꯕ
ꯌꯥꯕ ꯄꯣꯠ ꯑꯖꯤꯕꯨ
ꯀꯨꯏꯅ ꯊꯝꯕꯁꯨ ꯐ꯭ꯔꯦꯁ ꯆꯥꯕꯗꯣ ꯍꯥꯎꯋꯦꯗꯅ ꯑꯩ ꯉꯔꯥꯡ ꯆꯥꯕꯗ ꯑꯩ ꯉꯔꯥꯡ ꯆꯥꯕꯗꯣ ꯂꯦꯞꯀꯦ ꯂꯦꯞꯀꯦ ꯉꯝꯗꯦꯕꯣ ꯅꯪ ꯈꯪꯗꯕꯩꯅꯦꯕꯣ
ꯑꯗꯨ ꯅꯪ ꯈꯗꯥꯡ ꯆꯣꯛꯊꯗ꯭ꯔꯣ
ꯈꯗꯥꯡ ꯆꯣꯛ ꯈꯗꯥꯡ ꯆꯣꯛꯊꯕꯒꯤ ꯌꯥ ꯅꯥꯔ ꯂꯩꯔꯦ ꯍꯧꯖꯤꯛ ꯆꯤꯛꯃꯟꯗꯅ ꯑꯥ ꯌꯥꯝꯅ ꯌꯥꯝꯅꯗꯤ ꯆꯥꯗꯦ ꯉꯔꯥꯡ ꯉꯔꯥꯡ ꯑꯩꯅ ꯆꯥꯗꯣꯏ ꯆꯥꯕꯗꯣ ꯂꯨꯄꯥ ꯀꯨꯟꯒꯤ ꯂꯨꯄꯥ ꯀꯨꯟꯒꯤ ꯈꯛꯇꯅꯦ ꯑꯩꯅ ꯆꯥꯕꯗꯣ ꯉꯥꯔꯥꯡ ꯄꯦꯀꯦꯠꯇ ꯍꯥꯟꯕ ꯂꯨꯄꯥ ꯀꯨꯟꯒꯤꯗꯣ
ꯁꯥꯏ ꯂꯦ
ꯑꯗꯨꯅꯦ ꯂꯨꯄꯥ ꯀꯨꯟꯒꯤ ꯄꯤꯀꯦꯠꯇ ꯍꯥꯟꯕꯗꯣ ꯑꯗꯨꯃꯨꯛ ꯆꯥꯏꯕ ꯉꯔꯥꯡ ꯑꯗꯨ ꯌꯥꯝ ꯂꯩꯔꯤꯕ ꯑꯗꯨꯢꯁꯨ
ꯅꯪꯉꯣꯟꯗ ꯇꯪꯈꯥꯏꯃꯨꯛꯇꯤ ꯄꯤꯔꯛꯑꯅꯤ ꯇꯪꯈꯥꯏ ꯅꯠꯇꯦ ꯊꯥꯔꯇꯤ ꯄꯥꯔꯁꯦꯟꯃꯨꯛꯇꯤ ꯄꯤꯔꯅꯤ ꯑꯥ ꯊꯥꯔꯇꯤ ꯄꯥꯔꯁꯦꯟ ꯃꯨꯛꯅ ꯑꯩꯈꯣꯏ ꯏꯃꯥ ꯄꯤꯔꯅꯤ ꯊꯥꯔ ꯐꯣꯔꯇꯤ ꯄꯥꯔꯁꯦꯟ ꯃꯨꯛꯅ ꯑꯩꯅ ꯆꯥꯔꯅꯤ ꯉꯔꯥꯡ ꯇꯦꯟ ꯄꯥꯔꯁꯦꯟ ꯑꯁ
ꯑꯁ ꯕꯦꯔꯥꯅꯤꯍꯦ ꯑꯁ ꯑꯉꯥꯡꯁꯦ ꯌꯥꯗ꯭ꯔꯦꯗ ꯑꯩ ꯀꯥꯗ ꯂꯩꯌꯦ
ꯑꯗꯨ ꯐꯔꯦ ꯃꯅꯥ ꯄꯥꯏꯔ ꯍꯐꯨꯕꯗꯤ ꯌꯦꯡꯉꯣ
ꯌꯦꯟ ꯑꯃ ꯀꯟꯅ ꯈꯣꯡꯉꯛꯏꯕ ꯈꯪꯕ꯭ꯔꯥ ꯉꯥꯖꯥꯏ ꯆꯦꯟꯖꯣꯏ ꯍꯣꯏꯒꯤꯗ ꯑꯩꯅꯀꯣ ꯃꯈꯅꯥꯎ ꯆꯔꯝꯗꯣ ꯃꯦꯠ ꯈꯥꯏꯔ ꯆꯥꯊꯣꯛꯑꯣ
ꯃꯤꯡꯖꯦ ꯄꯪꯄꯟꯗ ꯄꯜꯂꯦꯕ ꯍꯥꯏꯕ ꯀꯔꯤꯅꯣ ꯈꯪ
ꯑꯩꯈꯣꯏꯗꯤ ꯄꯟ ꯄꯟꯅ ꯁꯥꯟꯅꯊꯣꯛꯈ꯭ꯔꯦ ꯉꯁꯥꯏꯁꯨ
ꯇꯧꯅꯨ ꯇꯧꯅꯨ ꯑꯗꯨꯒꯨꯝꯕ ꯇꯧꯅꯨ
ꯌꯥꯗꯕꯔ ꯑꯣꯏꯔꯦ
ꯌꯥꯔꯦ ꯌꯥꯔꯦ ꯑꯁ ꯇꯣꯛꯑꯣꯁꯦ ꯇꯣꯛꯑꯣꯁꯦ ꯑꯗꯨꯒꯨꯝꯕ ꯋꯥꯔꯤ ꯑꯗꯣ ꯐꯔꯦ ꯀꯩꯅꯣꯗꯣ ꯇꯥꯕ꯭ꯔꯥ
ꯀꯔꯤ
ꯑꯩꯅꯦ ꯑꯩ ꯊꯤꯜꯂꯛꯑꯒꯦ ꯀꯛꯆꯤꯡ ꯕꯣꯔꯥꯗꯨ ꯊꯤꯜꯂꯛꯑꯒꯦ ꯑꯗꯨꯒ ꯅꯣꯏ ꯑꯗꯥꯏꯗ ꯀꯦꯃꯦꯔꯥ ꯅꯣꯏ ꯑꯗꯥꯏꯗ ꯀꯦꯃꯦꯔꯥ ꯂꯩꯕ꯭ꯔꯥ ꯑꯝꯇ ꯌꯦꯡꯊꯣꯛꯀꯦ
ꯑꯩ ꯍ ꯍꯌꯦ ꯍꯌꯦꯡ ꯑꯗꯨꯝ ꯂꯧꯔꯒꯦꯅ ꯍꯥꯏꯕ
ꯑꯁ ꯍꯌꯦꯡꯅ ꯍꯌꯦꯡ ꯉꯁꯤꯅ ꯉꯁꯤ ꯑꯦ ꯑꯦꯁ ꯉꯁꯤ ꯑꯆꯥꯄꯣꯠ ꯆꯥꯔꯨꯁꯤꯔꯥ ꯑꯗꯨꯑꯣꯏꯗꯤ ꯄꯩꯁꯥ ꯐꯪꯕꯅꯤꯅ
ꯀꯥꯏꯗꯅꯣ ꯂꯩꯖꯦ
ꯅꯪꯅ ꯍꯥꯏꯕ ꯃꯐꯝꯗꯣ
ꯑꯣ ꯑꯩꯅ ꯉꯔꯥꯡ ꯊꯥꯕꯗꯨꯔꯣ
ꯑꯥ ꯆꯠꯁꯤꯔꯥ
ꯍꯣꯏ ꯌꯥꯕꯨꯗꯤ ꯌꯥꯏꯑꯦ
ꯑꯥ ꯑꯗꯨꯗꯤ ꯄꯨꯡ ꯑꯅꯤ ꯑꯍꯨꯝ ꯑꯗꯋꯥꯏꯗ ꯆꯠꯁꯤꯀꯣ
ꯍꯣꯏ
ꯑꯗꯩꯗꯤ ꯑꯩ ꯑꯩ ꯍꯥꯞꯄꯦꯟ ꯁꯦꯠꯂ ꯂꯥꯛꯑꯣꯔꯥ ꯂꯣꯡꯄꯦꯟ ꯁꯦꯠꯂ ꯂꯥꯛꯑꯣ ꯂꯣꯡꯄꯦꯟ ꯇꯣꯡꯉ ꯂꯥꯛꯑꯣꯔꯥ
ꯈꯪꯗꯦ ꯅꯪꯒꯤ ꯑꯄꯥꯝꯕ
ꯍꯦꯛꯇ ꯋꯥꯊꯤ ꯇꯧꯔ ꯂꯥꯛꯅꯤꯡꯉꯦꯕ ꯑꯩꯗꯤ ꯀꯩꯒꯤꯅꯣ ꯈꯪꯗꯦ
ꯄꯩꯁꯥꯗꯤ ꯄꯥꯥꯝꯃꯨꯏꯗ
ꯄꯕꯃꯨꯔꯗꯤ ꯆꯠꯂꯒꯨꯝꯁꯤ ꯌꯥꯔꯦ
ꯐꯥꯀꯤ ꯇꯧꯕꯅꯤꯍꯦ ꯐꯥꯒꯤ ꯇꯧꯕꯅꯦ ꯑꯩꯅ ꯕꯤꯠ ꯍꯥꯠꯄꯤꯕ ꯍꯥꯏꯇꯥꯔꯦ
ꯌꯥꯕ꯭ꯔꯥ ꯅꯪ ꯑꯗꯨꯃꯥꯏꯅ ꯑꯩꯉꯣꯟꯗ ꯏꯁꯩ ꯁꯛꯆꯟꯕ
ꯑꯩꯅ ꯅꯪꯒꯤꯗꯃꯛꯇ ꯏꯁꯩ ꯑꯃ ꯁꯛꯄꯤꯒꯦ ꯈꯨꯖꯤꯁꯦ ꯇꯝꯂꯕꯅꯤ ꯅꯪꯉꯣꯟꯗ ꯅꯨꯡꯁꯤ ꯈꯨꯗꯣꯜ ꯑꯣꯏꯅ
ꯈꯨꯖꯤꯗꯤ ꯀꯗꯥꯏ ꯈꯨꯖꯤꯗꯤ ꯀꯗꯥꯏ
ꯎꯝ ꯈꯨꯖꯤꯗꯤ ꯈꯨꯖꯤꯗꯤ ꯂꯩꯍꯧꯋꯦ ꯑꯩ ꯑꯩ ꯑꯩ ꯑꯩ ꯑꯦ ꯑꯦ ꯑꯦ ꯑꯩ ꯇꯨꯝ ꯇꯥꯛ ꯇꯥꯛ ꯇꯥ ꯇꯥꯛ ꯇꯨꯝ ꯇꯥꯛ ꯇꯥꯛ ꯇꯥꯛ ꯇꯥꯛ ꯇꯨꯝ ꯇꯥꯛ ꯇꯥꯛ ꯇꯥ ꯇꯥꯛ
ꯑꯩꯗꯤ ꯅꯨꯡꯗꯥꯡꯗꯒꯨꯝꯕ ꯆꯠꯅꯤꯡꯕꯅꯦ ꯄꯨꯡ ꯃꯉꯥ ꯇꯔꯨꯛ ꯑꯗꯥꯏꯗ ꯇꯥꯕ꯭ꯔꯥ
ꯎꯝ
ꯄꯨꯡ ꯃꯉꯥ ꯇꯔꯨꯛ ꯄꯨꯡ ꯃꯉꯥ ꯑꯗꯥꯏ ꯆꯠꯅꯤꯡꯕꯅꯦꯕ ꯑꯩꯗꯤ
ꯅꯪꯅꯕꯨ ꯌꯥꯔꯥꯗꯤ
ꯑꯩꯗꯤ ꯌꯥꯔ‌ꯣꯏꯌ‌ꯦ ꯀꯥꯏꯗꯩꯅꯣ ꯅꯀꯣꯛ ꯆꯥꯑꯕ‌ꯣ
ꯏꯁ ꯃꯤꯁꯨ ꯑꯗꯨꯝ ꯆꯠꯂꯤꯗꯨꯕꯨ ꯀꯔꯤ ꯑꯀꯥꯏꯕ ꯂꯩꯔꯒꯦꯅꯦ
ꯑꯗ‌ꯣ ꯅꯪ ꯅꯇꯣꯝꯗ ꯆꯠꯂꯣ ꯑꯌꯥꯕ ꯅꯪ ꯅꯊꯟꯇ ꯆꯠꯂ‌ꯣ
ꯎ ꯄꯨꯡ ꯃꯉꯥ ꯉꯜꯂꯤꯀꯣ ꯏꯕꯦꯝꯃ ꯅꯪꯕꯣ
ꯅꯪꯒꯤꯗꯤ ꯄꯩꯁꯥ ꯐꯪꯗ꯭ꯔꯣ
ꯍꯧꯅꯔꯒ ꯑꯁ ꯑꯩ ꯗꯤꯕ ꯑꯩꯒꯤ ꯋꯥ ꯍꯥꯏꯅꯤꯡꯗꯦꯗ ꯅꯪ ꯑꯗꯨꯒꯅꯦ ꯑꯩ ꯍꯥꯏꯒꯦꯕ ꯄꯨꯡ ꯄꯨꯡ ꯃꯉꯥ ꯑꯗꯥꯏꯗ ꯀꯔꯤ ꯇꯧꯒꯦꯕ ꯅꯪ
ꯑꯁ ꯇꯟꯕꯩ ꯅꯦꯍꯦ ꯑꯩ
ꯊꯦꯡꯅ ꯍꯜ ꯊꯦꯡꯅ ꯍꯜ ꯄꯨꯡ ꯇꯔꯦꯠ ꯑꯗꯥꯏꯗ ꯍꯟꯕꯁꯨ ꯅꯠꯇꯦ ꯍꯥꯏꯕ ꯄꯨꯡ ꯇꯔꯨꯛ ꯑꯗꯥꯏꯗ ꯍꯜꯂꯛꯇꯣꯏꯅꯦꯕ ꯑꯃꯨꯛ ꯑꯁꯨꯛ ꯅꯛꯄꯁꯤꯕꯨ ꯃꯣꯏ ꯀꯩꯅꯣꯒ ꯍꯥꯏꯔꯗꯤ
ꯑꯗꯨ ꯑꯣꯏꯖꯨ ꯇꯜꯂꯦ
ꯑꯦ ꯀꯩ ꯑꯀꯥꯏꯕ ꯂꯩꯒꯦꯅꯦ ꯅꯪꯕꯣ ꯍꯥꯏꯔ‌ꯣꯑꯣꯅꯦ ꯅꯪꯉꯣꯟꯗ ꯑꯗꯨ ꯆꯠꯂꯒ ꯅꯪꯉꯣꯟꯗ ꯀꯅꯥꯅ ꯊꯤꯅ ꯊꯤꯅ ꯉꯥꯡꯉꯛꯇꯣꯏꯅꯣꯅꯦ
ꯑꯗꯣ ꯑꯩ ꯇꯜꯂꯦ ꯍꯥꯏꯕꯅ‌ꯦ ꯀꯩꯗꯧꯔꯒꯦ ꯑꯗꯨ ꯅꯪꯅ
ꯅꯣꯏꯒ ꯆꯠꯂꯒꯅ ꯅꯨꯡꯗꯥꯡꯗ ꯅꯣꯏ ꯅꯣꯏꯒ ꯆꯠꯂꯒꯅ ꯅꯨꯡꯗꯥꯡꯗ ꯐꯥꯎ ꯆꯠꯂꯒ ꯏꯁ
ꯀꯅꯥꯒ ꯆꯠꯂꯒꯦ ꯍꯥꯏꯖꯦ
ꯌꯥꯔꯦ ꯅꯪ ꯅꯣꯏ ꯅꯣꯏ ꯅꯍꯥꯟꯋꯥꯏ ꯆꯠꯂꯤ ꯗꯨꯗꯤ
ꯀꯥꯏ ꯅꯍꯥꯋꯥꯏ ꯀꯔꯝꯀꯥꯟ ꯍꯥꯏ
ꯃꯍꯥꯕꯂꯤꯗ
ꯀꯅꯥ ꯀꯅꯥ ꯆꯠꯂꯤꯅꯣꯕ
ꯅꯣꯏ ꯅꯣꯏ ꯃꯥ ꯅꯣꯏ ꯄꯥꯍ‌ꯣꯏ
ꯑꯦ ꯑꯗꯨ ꯆꯠꯄꯨ ꯀꯩꯗꯧꯔꯒꯦ
ꯑꯗꯣ ꯑꯩꯒ ꯆꯠꯄ ꯀꯩꯗꯧꯔꯒꯦ ꯑꯗꯨꯗꯤ
ꯐꯦꯃꯤꯂꯤ ꯏꯁ ꯐꯦꯃꯤꯂꯤ
ꯑꯣ ꯑꯩꯗꯤ ꯐꯦꯃꯤꯂꯤ ꯅꯠꯇꯦꯕ ꯑꯣꯀꯦ ꯅꯣ ꯄ꯭ꯔꯣꯕ꯭ꯂꯦꯝ
ꯅꯪꯅ ꯅꯠꯇꯦ ꯍꯥꯏꯖꯕꯩꯅꯤ ꯀꯩꯅꯣ
ꯑꯩꯅ ꯆꯠꯁꯦ ꯍꯥꯏꯕ ꯃꯇꯝꯗꯅ ꯑꯗꯨꯗꯤ ꯑꯗꯨꯗꯤ ꯑꯗꯨꯗꯤ ꯅꯪ ꯅꯪ ꯑꯗꯨꯗꯤ ꯅꯪ ꯂ ꯅꯪ ꯑꯥ ꯅꯪ ꯑꯩꯅ ꯆꯠꯁꯦ ꯍꯥꯏꯔꯗꯤ ꯅꯪ ꯐꯦꯃꯤꯂꯤꯅꯦ ꯈꯜꯂꯒ ꯑꯗꯨꯝ ꯌꯥꯔꯛꯀꯅꯤꯅ ꯐꯦꯃꯤꯂꯤ ꯅꯠꯇꯕꯩꯅꯦ
ꯑꯗꯨ ꯅꯪ ꯅꯍꯥꯟ ꯅꯪ ꯐꯦꯃꯤꯂꯤ ꯑꯩꯖꯦ ꯅꯪꯒꯤ ꯏꯃꯨꯡ ꯃꯅꯨꯡꯅꯦ ꯈꯜꯂꯗꯤ ꯅꯪ ꯑꯩꯉꯣꯟꯗ ꯉꯥꯡꯉꯣꯏꯅ
ꯅꯪ ꯑꯗꯨ ꯑꯗꯨ ꯑꯗꯨ ꯑꯣꯏꯒ‌ꯦꯔꯥ ꯑꯗꯨ ꯑꯣꯏꯒꯦꯔꯥ ꯑꯗꯨ ꯑꯗꯨ ꯑꯣꯏꯒꯦꯔꯥ ꯑꯣꯏꯔꯣꯏꯒꯦꯔꯥ ꯑꯗꯣ ꯑꯩꯗꯤ ꯌꯥꯗꯦꯗꯤ ꯌꯥꯗꯦ
ꯑꯩꯩꯖꯨ ꯌꯥꯗ꯭ꯔꯥꯗꯤ ꯌꯥꯗ꯭ꯔꯦ
ꯌꯥꯝꯅ ꯀꯩꯅꯣ ꯌꯥꯝ ꯍꯩꯕ ꯁꯥꯔꯛꯀꯅꯣ ꯀꯩꯗꯧꯒꯦꯕ ꯄꯨꯡ ꯃꯉꯥ ꯊꯣꯂꯛꯄꯗꯨꯕꯣ
ꯑꯩ ꯇꯨꯝꯒ꯭ꯔꯥ ꯗꯝ
ꯇꯨꯝꯊꯣꯛꯑꯣ ꯑꯗꯨꯗꯤ ꯅꯪ ꯀꯩ ꯀꯥꯟꯅꯕꯗ ꯍꯥꯏꯔꯣꯏ ꯍꯥꯏꯔꯣꯏ ꯍꯥꯏꯔꯣꯏ ꯇꯨꯝꯊꯣꯛꯑꯣ ꯀꯩꯝ ꯍꯥꯏꯕꯤꯔꯣꯏ
ꯑꯣ ꯇꯨꯝꯃꯣ ꯇꯨꯝꯃꯣ ꯇꯨꯝ ꯐꯔꯦ ꯐꯔꯦ ꯑꯣ ꯐꯔꯦ ꯐꯔꯦ ꯅꯪ ꯑꯗꯨꯃꯥꯏꯅ ꯇꯧꯔꯕꯀꯣ
ꯅꯪ ꯅꯠꯇꯕ ꯅꯨꯄꯤ ꯑꯃ ꯄꯨꯔ ꯆꯠꯀꯦ ꯌꯦꯡꯉꯣ
ꯆꯠꯂꯣ ꯆꯠꯂꯣ ꯉꯝꯃꯗꯤ ꯆꯠꯂꯣꯅꯦ
ꯉꯝꯃꯤꯅ ꯀꯔꯤ ꯉꯝꯗꯅꯤ ꯅꯝꯕꯔꯁꯨ ꯂꯩ
ꯀꯅꯥ
ꯎꯝ ꯌꯥꯝ ꯂꯩ
ꯇꯧꯔꯣ ꯀꯩꯅꯣ ꯆꯠꯂꯣ ꯀꯩꯗꯧꯔꯒꯦ
ꯇꯧꯒꯅꯤ ꯍꯧꯖꯤꯛ ꯀꯣꯜ ꯇꯧꯔꯒ ꯃꯉꯣꯟꯗ ꯍꯜꯂꯣ ꯑꯈꯣꯏ ꯁꯥꯏꯅ ꯑꯩꯕꯨ ꯇꯥꯊꯤꯅ ꯇꯧꯕꯤꯔꯦ ꯑꯩꯅ ꯍꯥꯏꯕꯁꯨ ꯑꯝꯇ ꯌꯥꯕꯤꯗꯦ ꯑꯗꯨꯅ ꯏꯕꯥꯅꯤ ꯑꯣꯏꯅ ꯆꯠꯂꯨꯔꯁꯤ ꯍꯥꯏꯔꯥ ꯂꯣꯏꯔꯦ ꯑꯦ ꯀꯩꯒꯤ ꯌꯥꯔꯛ ꯇꯅꯤ
ꯏꯁ ꯀꯥꯏꯗ ꯆꯠꯇꯣꯏꯕ ꯍꯪꯉꯛꯑꯣꯏꯗ꯭ꯔꯣ ꯑꯉꯥꯎꯕꯤ ꯑꯣꯏꯔꯝꯅꯤ ꯑꯗꯨ ꯍꯪꯉꯛꯇ꯭ꯔꯥꯗꯤ
ꯀꯥꯏꯗ ꯆꯠꯇꯣꯏꯅꯣ ꯍꯪꯉꯛꯑꯗꯤ ꯑꯣ ꯁꯤ ꯀꯩꯅꯣ ꯐꯥꯁ ꯐꯨꯠꯇꯣ ꯃꯣꯒꯣꯗ ꯑꯆꯥꯄꯣꯠ ꯆꯥꯔꯨꯁꯦ ꯏꯕꯅꯤ ꯍꯥꯏꯔ ꯂꯣꯏꯔꯦ
ꯑꯗꯨꯗ ꯌꯥꯔꯛꯑꯗꯤ ꯃꯥ ꯑꯉꯥꯎꯕꯤ ꯑꯣꯏꯔꯝꯅꯤ ꯄꯥꯎꯖꯨ ꯐꯖꯅ ꯐꯥꯎꯅꯗꯕ ꯃꯤ ꯑꯃꯅ ꯑꯗꯨꯃꯥꯏꯅ ꯍꯥꯏꯔꯛꯑꯒ ꯍꯦꯛꯇ ꯌꯥꯒꯗꯕ ꯅꯠꯇꯦ
ꯑꯦ ꯈꯪꯅꯕ ꯅꯨꯄꯤꯗꯒ ꯆꯠꯃꯤꯟꯅꯕ ꯀꯩ ꯑꯀꯥꯏꯕ ꯂꯩꯔꯒꯦ
ꯈꯪꯅꯕ ꯀꯅꯥ
ꯂꯩ
ꯑꯣ ꯈꯪꯅ ꯌꯥꯝ ꯈꯪꯅꯔꯝꯃꯤ ꯖꯥꯠꯅꯤꯅ
ꯌꯥꯝ ꯈꯪꯅꯩ ꯑꯩꯗꯤ
ꯑꯣ ꯑꯗꯨꯗꯤ ꯑꯩꯖꯨ ꯅꯨꯄꯥ ꯑꯇꯣꯞꯄ ꯑꯣꯏꯅ ꯆꯠꯂꯨ ꯇꯥꯔꯦ ꯑꯗꯨ ꯊꯦꯡꯅꯔꯅꯤ ꯏꯕꯥꯅꯤ
ꯆꯠꯂꯣ ꯆꯠꯂꯣ ꯆꯠꯂꯣ ꯅꯪꯉꯣꯟꯗꯗꯤ ꯌꯥꯝ ꯀꯧꯔꯛꯄꯁꯨ ꯌꯥꯝ ꯂꯩꯗꯥ
ꯀꯩꯅꯣ ꯀꯧꯔꯛꯄ ꯂꯩꯗ ꯍꯥꯏꯕꯨ
ꯀꯧꯔꯛꯄꯁꯨ ꯌꯥꯝ ꯂꯩꯩꯗꯥꯏ ꯅꯨꯡꯗꯥꯡꯗ ꯀꯧꯔꯛꯑꯦꯗꯥꯏ ꯌꯥꯝ ꯅꯩꯕꯅꯦꯗ
ꯑꯩꯅꯔꯣ ꯑꯗꯨꯕꯣ
ꯅꯪꯅ ꯂꯥꯎꯍꯜꯂꯤ ꯅꯠꯇ꯭ꯔꯥ
ꯑꯣ
ꯑꯩ ꯀꯩꯅꯣ ꯑꯣ ꯍꯥꯏꯗꯤ
ꯅꯪ ꯃꯛꯅ
ꯀꯔꯤ ꯅꯪꯃꯛꯅ ꯅꯋꯥ ꯂꯧꯗꯦ ꯑꯩ ꯑꯩꯅ ꯁꯥꯎꯔꯕꯅꯦ ꯑꯩꯅ ꯂꯥꯎꯕꯅꯦ ꯅꯪ ꯈꯪꯗ꯭ꯔꯣ ꯑꯩ ꯈꯣꯟꯖꯦꯜ ꯐꯥꯎꯕ
ꯑꯁꯦꯡꯕꯩꯔꯥ
ꯑꯁꯦꯡꯕꯩꯅꯦꯕ
ꯑꯩ ꯈꯣꯟꯖꯦꯜ ꯐꯥꯎꯕ ꯈꯪꯗꯕ꯭ꯔꯥ ꯅꯪꯗꯤ
ꯑꯗꯨ ꯃꯤꯗꯣ ꯑꯩꯅ ꯍꯦꯛ ꯊꯦꯡꯅꯕ ꯃꯐꯝꯗ ꯃꯥ ꯑꯐꯕꯗꯤ ꯑꯣꯏꯔꯔꯣꯏꯗꯝꯅꯤ ꯑꯩꯅ ꯈꯪꯉꯛꯄ ꯃꯇꯝꯗ ꯏꯀꯥꯏꯕ ꯅꯪꯍꯟꯕ ꯑꯩꯕꯨ
ꯑꯩꯅꯅꯦ ꯍꯥꯏꯕ ꯑꯩꯅꯅꯦ ꯍꯥꯏꯕ
ꯑꯩꯅ ꯈꯜꯂꯦꯕ ꯅꯪ ꯑꯣꯏꯔꯝꯒꯅꯤ ꯍꯥꯏꯕ
ꯏꯁ ꯆꯨꯝꯅ ꯅꯣꯛꯁꯤꯅ ꯇꯧꯕꯩ ꯋꯥꯅꯤꯗ ꯑꯩ ꯑꯩꯅ ꯑꯁꯨꯝꯕ ꯇꯧꯕ ꯉꯝꯒꯗꯕꯩ ꯀꯦꯄꯥ ꯂꯩꯇꯦꯀꯣ ꯑꯩꯉꯣꯟꯗ ꯑꯗꯨꯝꯕ
ꯅꯤꯁꯥ ꯆꯥꯁꯜꯂꯒꯅꯤ ꯀꯩꯅꯣ ꯇꯧꯏꯗꯣ ꯅꯤꯁꯥꯥ ꯆꯥꯏꯗꯣ
ꯑꯩ ꯑꯗꯨꯝꯕ ꯀꯦꯄꯥꯥ ꯂꯩꯖꯗꯦ ꯑꯗꯨꯝꯕ ꯉꯝꯖꯗꯦ ꯑꯩꯈꯣꯏ ꯉꯝꯖꯗꯦ ꯉꯝꯖ
ꯀꯌꯥꯗ ꯉꯝꯃꯤꯕ ꯃꯤꯅꯣ ꯍꯥꯏꯕ ꯑꯗꯨꯕꯨ
ꯑꯩꯗꯤ ꯉꯝꯖꯗꯦ ꯑꯗꯨꯝꯕ ꯑꯇꯣꯞꯄꯗ ꯉꯝꯕꯅ ꯉꯝꯕ